ꯎꯝ
ꯍꯜꯂꯣ
ꯇꯥꯕ꯭ꯔꯣꯣ
ꯇ ꯇ ꯀꯩꯗꯧꯕ
ꯑꯣꯦ ꯀꯩꯗꯧꯕ ꯍꯥꯏꯕꯗꯤ ꯉꯁꯥꯏ ꯆꯦꯡꯒꯨꯝꯈꯤꯗ꯭ꯔꯣ
ꯎꯝ ꯎꯝ ꯎꯝ
ꯑꯥ ꯍꯦ ꯀꯥꯏꯗ ꯌꯥꯎꯕ꯭ꯔꯥ ꯋꯥꯔꯤ ꯁꯥꯁꯦ
ꯀꯩꯅꯣꯁꯥꯏ ꯎꯗ ꯊꯥꯔꯦ ꯆꯍꯤ ꯑꯍꯨꯝ ꯆꯠꯂꯦ
ꯎꯝ ꯑꯗꯨꯝ ꯑꯍꯥꯟꯕꯅꯤꯅ ꯑꯩꯈꯣꯏꯁꯨ ꯆꯞ ꯆꯥ ꯈꯪꯗ꯭ꯔꯤ ꯍꯟꯗꯛ ꯐꯦꯕꯋꯥꯔꯤꯒꯨꯝꯕꯗ ꯂꯣꯏꯁꯤꯟꯕꯕ ꯑꯗꯨꯒꯤꯗꯣ ꯑꯗꯣ ꯍꯟꯗꯛꯇꯗꯤ ꯑꯗꯨꯝ ꯎꯗꯨꯣ ꯍꯤꯡꯕꯅꯤꯅꯀꯣ ꯑꯁꯤꯕ ꯌꯥꯗꯕꯅꯦꯕ ꯑꯍꯤꯡ ꯃꯅ ꯇꯧꯕꯅꯦꯕ ꯉꯁꯥꯏꯒꯤ ꯆꯍꯤ ꯎ ꯍꯥꯏꯕꯗꯣ ꯑꯣꯛꯇ꯭ꯔꯤ ꯍꯥꯏꯕꯗꯣ ꯏꯪꯂꯤꯁꯇ ꯀꯔꯤ ꯍꯥꯏꯕꯅꯣ ꯈꯪꯗꯦ ꯆꯍꯤꯍꯤ ꯆꯍꯤꯍꯤ ꯑꯗꯨꯝ ꯃꯥꯏꯇꯩꯣꯗꯗꯤ ꯍꯥꯏꯌꯦ
ꯁ
ꯀꯩꯅꯣꯃ ꯀ ꯃ ꯆꯆꯥꯀꯣꯜ
ꯎ ꯎ ꯎꯝ ꯎꯝ ꯎꯝ
ꯁꯥꯏ ꯀꯣꯜ ꯗ ꯕꯦꯁ ꯀ꯭ꯋꯥꯂꯤꯇꯤ ꯊꯣꯛꯄꯗꯣ ꯃꯗꯨꯗ ꯃꯗꯨꯒꯤꯗꯅ ꯇꯧꯒꯅꯦꯕ ꯑꯗꯣ ꯃꯇꯝꯗꯤ ꯈꯔ ꯆꯪꯈꯤꯅꯦ
ꯑꯗꯨ ꯑꯗꯨꯒꯤ ꯄꯣꯠꯇꯤ ꯇꯧꯗꯤ ꯇꯧꯅꯔꯅꯤ ꯑꯗꯨꯒꯤ ꯄꯣꯠꯇꯤ
ꯎꯝ ꯃꯗꯨꯒꯤꯗ ꯃꯤꯁꯦ ꯌꯥꯝ ꯀꯔꯤ ꯍꯥꯏꯁꯤꯔꯥ ꯅꯍꯥꯟꯒꯤ ꯃꯤ ꯈꯔ ꯈꯔ ꯇꯧꯕꯗꯤ ꯂꯩꯗ ꯃꯣꯏꯁꯨꯦ ꯂꯥꯔꯖ ꯏꯁꯀꯦꯜꯗ ꯇꯧꯗꯣꯏꯕ ꯑꯗꯨꯒ ꯌꯥꯝ ꯄ꯭ꯔꯣꯐꯤꯠ ꯐꯪꯗꯕ ꯇꯥꯏꯞꯇ ꯇꯧꯕ ꯃꯥꯜꯂꯦ ꯈꯪꯗꯦꯁꯨ ꯀꯔꯤ ꯁꯣꯏꯕ꯭ꯔꯥ ꯀꯔꯤ ꯃꯣꯏ ꯆꯥ ꯑꯣꯏꯒꯦꯔ
ꯑ ꯁꯍꯤ ꯍꯥꯏꯕꯗꯤ ꯑꯣꯛꯇ꯭ꯔꯤ ꯅꯠꯇꯦ ꯑꯣꯛꯇ꯭ꯔꯤꯗꯤ ꯎꯌꯨꯡ ꯍꯥꯏꯗꯅ
ꯑꯩꯅ ꯍꯥꯏꯕꯗꯨꯗꯤ ꯁꯍꯤ ꯍꯥꯏꯕꯗꯨꯗꯤ ꯀꯩꯅꯣꯗꯅꯦꯕ ꯎ ꯇꯔꯀꯣꯜ ꯁꯦꯝꯈ꯭ꯔꯕ ꯃꯇꯨꯡꯗ ꯁ ꯁꯍꯤ ꯍꯥꯏꯕꯅꯦꯅꯦ ꯎꯆꯝꯒ ꯆꯍꯤ ꯂꯩꯗꯅ ꯑꯗꯨ ꯆꯍꯤꯗꯨꯅ ꯕꯦꯁ ꯀ꯭ꯋꯥꯂꯤꯇꯤ ꯑꯐꯥꯎꯕꯗꯅꯦꯕ
ꯎꯝ ꯍꯪꯒꯥ ꯑꯗꯨꯠꯇꯅꯦ
ꯀꯔꯤ ꯍꯥꯏꯕꯅꯪꯅꯣ ꯍꯥꯏꯕꯗꯣ ꯎ ꯎꯒꯤ ꯃꯤꯡꯗꯣ
ꯈꯪꯒ꯭ꯔꯥ
ꯅꯠꯇ ꯅꯠꯇꯦ ꯍꯧꯖꯤꯛꯀꯤ ꯑꯩꯅ ꯆꯍꯤ ꯍꯥꯏꯈꯤꯕ ꯅꯪꯅ ꯑꯃ ꯍꯥꯏꯕꯗꯣ ꯀꯔꯤꯕ ꯎ ꯃꯤꯡꯗꯣ
ꯀꯕꯨ ꯑꯣꯛꯇꯤ ꯈꯪꯒ꯭ꯔꯥꯔꯣ
ꯐꯪꯕ꯭ꯔꯥ ꯍꯥꯏꯕ꯭ꯔꯣ
ꯈꯪꯒ꯭ꯔꯥ ꯈꯪ ꯎ ꯎꯆ ꯎꯆꯔꯅꯦ ꯄꯌꯦ ꯎꯠꯅꯤꯍ
ꯑꯗꯗꯤ ꯑꯩꯅ ꯍꯥꯏꯕꯗꯤ ꯑꯩꯅ ꯍꯥꯏꯕꯁꯨ ꯆꯍꯤꯒ ꯎꯆꯝ ꯍꯥꯏꯕꯅꯤꯗ ꯎ ꯎꯆꯝ ꯃꯍ ꯍꯧꯗꯗꯤ ꯍꯣꯏ ꯆꯔꯀꯣꯜꯕ ꯃꯩꯇꯩꯣꯟꯅ ꯀꯦ ꯑꯃ ꯀꯥꯎꯈ꯭ꯔꯅꯤ
ꯃꯩꯇꯥꯟ
ꯑꯥ ꯃꯩꯇꯥꯟ ꯃꯩꯇꯥꯟ ꯌꯣꯟꯕ ꯀꯥꯟꯗ ꯃꯣꯏꯅ ꯎꯆꯝ ꯍꯥꯏꯕꯁꯤꯗꯤ ꯃꯩ ꯊꯥꯕꯗ ꯄꯞꯄ ꯑꯃ ꯃꯥꯡꯈꯤꯕꯅꯦꯕ
ꯎꯝ ꯎꯝ ꯎꯝ
ꯑꯗꯨꯗꯤ ꯍꯧꯖꯤꯛ ꯁꯣꯛꯄꯗꯨꯁꯨ ꯃꯈꯣꯟ ꯑꯃ ꯂꯩꯕꯅꯤꯅ ꯒ꯭ꯂꯥꯁ ꯀꯡ ꯀ ꯀꯡ ꯂꯥꯎꯔꯒ ꯃꯗꯨ
ꯈꯪꯈ꯭ꯔꯦ ꯈꯪꯈ꯭ꯔꯦ ꯈꯪꯈ꯭ꯔꯦ ꯁꯤꯡ ꯈꯥꯏꯕꯗꯤ ꯅꯨꯡꯉꯥꯏꯕ
ꯀꯪꯈ꯭ꯔꯗꯤ ꯌꯥꯗꯕꯅꯦ
ꯎꯝ ꯎꯝ ꯎꯝ
ꯀꯪꯒ꯭ꯔꯁ
ꯏꯁꯤꯡꯁꯨ ꯊꯣꯛꯄꯅꯤꯅꯦ ꯑꯗꯨ ꯎꯕꯗꯣ
ꯎꯝ ꯑ ꯇꯤꯟꯅ ꯃꯥꯁꯦ ꯃꯤꯅ ꯆꯥꯕ ꯇꯤꯟꯁꯨ ꯂꯩ ꯍꯣꯏ ꯍꯣꯏ ꯑꯗꯨꯅꯦ
ꯎꯝ ꯎꯝ ꯎꯝ
ꯎ
ꯏꯪꯂꯤꯁ ꯊ ꯀ ꯑꯣꯛꯇ꯭ꯔꯤꯗꯤ ꯅꯠꯇ꯭ꯔꯦ
ꯑꯗꯨꯁꯨ ꯎ ꯑꯣꯛꯇ꯭ꯔꯤꯅꯤ ꯑꯗꯨꯁꯨ
ꯄꯥꯔꯠ ꯑꯣꯐ ꯑꯣꯛꯇ꯭ꯔꯤ
ꯑꯦ ꯍꯔꯦꯟꯅꯤ ꯌꯦꯡꯉꯁꯤꯅꯦ
ꯑꯏ ꯌꯦꯉꯅꯤꯅꯤ
ꯍꯧꯖꯤꯛ ꯋꯥꯔꯤ ꯁꯥꯑꯣ ꯌꯥꯗꯕꯅꯦ ꯋꯥꯔꯤ ꯁꯥꯗ꯭ꯔꯗꯤ ꯑꯥ ꯃꯊꯛꯇꯒꯤ ꯅꯪꯕꯨ ꯕꯨꯂꯦꯠ ꯑꯃ ꯂꯥꯛꯀꯅꯤ
ꯎꯝ ꯑꯩꯁꯨꯨ ꯀꯝ ꯃ ꯀ ꯎ ꯌꯦꯡꯅꯤ
ꯑꯁ ꯑꯉꯥꯡ ꯑꯩꯈꯣꯏ ꯁ꯭ꯀꯨꯜ ꯀꯥꯔꯛꯄꯒꯤ ꯋꯥꯔꯤ ꯌꯥꯝ ꯅꯨꯡꯁꯤꯕ ꯂꯩꯅꯤ
ꯀꯔꯤ ꯑꯣꯏꯅ ꯌꯦ ꯇꯁꯤꯅꯦ
ꯊꯦꯡꯕ ꯊꯦꯡꯕꯁꯤꯗ ꯑꯁ ꯑꯩ ꯍꯤꯡꯉ ꯊꯦꯡꯕꯗꯗꯤ ꯌꯥꯔꯣꯏꯇ ꯁꯤ ꯄꯣꯁꯦ
ꯅꯣꯡꯃ ꯑꯩꯅ ꯏꯕꯥꯅꯤ ꯏꯁꯅꯥ ꯂꯩꯔꯒ ꯅꯪꯅ ꯑꯩꯕꯨ ꯅꯪꯅ ꯑꯩꯕꯨ ꯈꯨꯠꯅ ꯊꯤꯟꯕ꯭ꯔꯥ ꯀꯃꯥꯏꯅ ꯇꯧꯔꯒ ꯑꯩꯅ ꯁꯥꯎꯔꯒ ꯅꯪꯉꯣꯟꯗ ꯑꯩꯅ ꯈꯣꯡꯅ ꯅꯪꯒꯤ ꯅꯪꯒꯤ ꯐꯥꯏꯒꯟꯗꯩꯅ ꯇꯧꯕꯗ ꯅꯪ ꯀꯥꯞꯄ ꯅꯨꯡꯁꯤ
ꯀꯔꯦꯟꯅꯗꯤ ꯀꯥꯎꯒ꯭ꯔꯦ
ꯀꯥꯎꯈ‌꯭ꯔꯕꯣ
ꯅꯦꯜꯁꯟ ꯑꯁ ꯍꯥꯏꯁꯣꯏꯈ꯭ꯔꯦ ꯑꯩꯈꯣꯏꯒꯤ ꯅꯦꯜꯁꯟ ꯃꯟꯗꯤꯂꯥ ꯅꯍꯥꯟ ꯄ꯭ꯔꯁꯤꯗꯦꯟ ꯑꯣꯏꯔꯝꯕꯒꯤ ꯔꯣꯁꯇꯣ ꯈꯪꯕ꯭ꯔꯣ
ꯎꯝ
ꯃꯥꯒꯤ ꯔꯣꯁꯇꯨ ꯕꯦꯔꯥꯅꯤꯍꯦ
ꯕꯦꯔꯥꯅꯤ ꯑꯗꯨꯒꯤꯅꯤꯅꯦ
ꯈꯪꯗꯦ ꯅꯪ ꯐꯥꯏꯒꯟ ꯊꯤꯜꯂꯝꯕꯩꯁꯦ ꯑꯩ ꯈꯪꯗꯦ ꯑꯩ ꯀꯥꯎꯈ꯭ꯔꯦ ꯊꯤꯔꯕ꯭ꯔ ꯈꯪꯗ꯭ꯔꯦ ꯅꯪ ꯍꯤꯔꫭꯅꯤ ꯑꯃꯗꯨꯗꯤ
ꯍꯥꯥ
ꯃꯦꯗꯥꯝ ꯗꯨꯗꯤ
ꯇꯥꯗ꯭ꯔꯦ ꯅꯪ ꯁꯦꯡꯗ꯭ꯔꯦ ꯑꯃꯨꯛꯀ
ꯅꯪ ꯃꯦꯗꯥꯝ ꯗꯨꯗꯤ
ꯇꯥꯕ꯭ꯔꯣ ꯏꯕꯥꯅꯤ ꯔꯨꯝ ꯇꯣꯉꯥꯟ ꯇꯣꯉꯥꯟ ꯄꯥꯏꯗ ꯃꯥꯅ ꯃꯈꯥꯗ ꯑꯩꯅ ꯃꯊꯛꯇ
ꯑꯗꯨ ꯃꯦꯗꯥꯝꯗꯤꯗꯨꯗ ꯃꯦꯗꯥꯝꯅ ꯀꯩꯗꯧꯔꯤꯅꯣ
ꯃꯥꯅ ꯃꯥꯒꯤ ꯃꯥꯁꯇꯔꯒꯤ ꯑꯦꯝ ꯑꯦꯁ ꯗꯕ꯭ꯂꯤꯎꯒꯤ ꯏꯟꯇꯔꯟ ꯇꯧꯔꯤ ꯃꯥ ꯏꯟꯇꯔꯟꯁꯤꯞ
ꯃꯥ ꯑꯅꯤꯒꯨꯝꯕ ꯑꯗꯨꯝ ꯇꯧꯈꯤꯒꯅꯤ ꯑꯗꯨ ꯊꯕꯛ ꯐꯪꯉꯗꯤ ꯁꯤꯗ ꯇꯧꯔꯦ ꯐꯪꯗ꯭ꯔꯒꯅ ꯍꯟꯕ ꯌꯥꯏ ꯅꯣꯏ ꯃꯦꯗꯥꯝꯗꯤ ꯀꯔꯤ ꯇꯧꯔꯤꯕ꯭ꯔꯣ
ꯀꯩꯗꯧꯅꯤ ꯍꯧꯖꯤꯛ ꯑꯦꯛꯖꯥꯝꯒꯤ ꯄ꯭ꯔꯤꯄꯦꯔꯦꯁꯟ ꯇꯧꯋꯤ ꯊꯕꯛ ꯇꯣꯛꯊꯣꯛꯑꯒ
ꯑꯦꯁ ꯑꯦꯁ ꯁꯤꯒꯨꯝꯕ꯭ꯔꯣ
ꯅꯠꯇꯦꯍꯦ ꯃꯣꯏꯒꯤ ꯀꯩꯅꯣꯒꯤꯅꯦꯗ ꯑꯣꯖꯥꯒꯤꯅꯦꯗ ꯃꯥꯁꯇꯔ
ꯑꯠꯁꯥ
ꯑꯅꯤ ꯑꯣꯖꯥ ꯑꯣꯏꯅ ꯑꯣꯏꯅ ꯇꯧꯕꯗꯨ ꯌꯥꯗꯕ
ꯑꯠꯁꯥ ꯑꯠꯁꯥꯃꯥ ꯀꯔꯝꯕ ꯑꯦꯛꯖꯥꯝ ꯊꯥꯕ꯭ꯔꯗꯣ
ꯃꯥꯁꯇꯔꯒꯤ ꯑꯦꯖꯥꯝꯅꯤꯍꯦ ꯀꯝ
ꯃꯥꯁꯇꯔ ꯃꯥꯁꯇꯔ ꯀꯥꯅꯤꯡꯉꯥꯏ ꯑꯦꯛꯖꯥꯝꯔꯣ
ꯅꯠꯇꯦ ꯃꯥꯁꯇꯔ ꯀꯥꯔꯤ ꯑꯦꯝ ꯑꯦ
ꯑꯣ ꯑꯩꯟꯗꯤ ꯃꯥꯁꯇꯔ ꯑꯣꯖꯥꯒꯤꯅꯤ ꯍꯥꯏꯔꯒ ꯑꯩꯅ ꯉꯥꯎꯈꯤꯕ
ꯑꯗꯨ ꯃꯣꯏꯒꯤ ꯃꯥꯁꯇꯔ ꯂꯣꯏꯔꯗꯤ ꯍꯧꯖꯤꯛ ꯑꯣꯖꯥ ꯃꯣꯏꯗꯤ ꯏꯟꯇꯔꯟ ꯄꯨꯅ ꯄꯨꯅ ꯃꯥꯁꯇꯔ ꯇꯧꯋꯦꯗꯅ
ꯏꯟꯇꯔꯟ ꯀꯝ ꯑꯗꯨꯝ ꯊꯕꯛ ꯍꯥꯏꯕ ꯇꯥꯔꯦꯅꯦ ꯑꯗꯨ ꯍꯌꯦꯡꯋꯥꯏ ꯑꯦꯛꯁꯄꯤꯔꯤꯌꯦꯟꯁ ꯍꯣꯏ ꯃꯣꯏꯁꯨꯒꯥꯏ ꯍꯦ ꯀꯩꯒꯨꯝꯕ꯭ꯔ ꯑꯗꯨ ꯂꯣꯏꯔꯗꯤ ꯑꯗꯨꯝ ꯗꯥꯏꯔꯦꯛ ꯒꯨꯍꯥꯇꯤꯒꯨꯝꯕ ꯀꯣꯜꯀꯇꯥꯒꯨꯝꯕꯕꯁꯤ ꯀꯩꯅꯣ ꯇꯧꯋꯦꯕ ꯁꯦꯂꯔꯤ ꯆꯥꯎꯋꯦꯕ ꯃꯣꯏꯁꯦ
ꯌꯥꯏ ꯌꯥꯏ ꯑꯗꯨꯝ ꯍꯣꯠꯅꯒꯗꯕꯅꯤ ꯃꯗꯨꯒꯤꯗꯤ ꯑꯗꯨ ꯅꯪꯒꯤ ꯅꯍꯥꯟꯒꯤ ꯁꯦꯃꯤꯁꯇꯔꯒꯤ ꯑꯗꯨ ꯑꯗꯥ ꯂꯩꯕꯗꯨꯗꯤ ꯕꯦꯛ ꯄꯔ ꯒꯨꯝꯕ ꯂꫭꯏꯒ꯭ꯔꯕꫭ
ꯆꯠꯇ꯭ꯔꯦꯗ
ꯊꯠꯇꯔꯦꯕꯗꯤ ꯀꯩꯅꯅꯅ ꯅꯪ ꯂꯣꯏꯁꯤ ꯅꯍꯥꯟ ꯑꯦꯛꯖꯝ ꯊꯥꯔꯅꯤ ꯍꯥꯏꯕ ꯅꯠꯇ꯭ꯔꯣ ꯊꯥꯈ꯭ꯔ ꯍꯥꯏꯕ ꯅꯠꯇ꯭ꯔꯣ
ꯊꯥꯔꯔ ꯇꯗ꯭ꯔ꯭ꯔ ꯗ ꯃꯅꯤꯄꯨꯔ ꯃꯅꯤꯄꯨꯔꯗ ꯑꯣꯏꯅ ꯂꯩꯔꯦ
ꯑꯆꯥ
ꯇꯥꯄꯣ ꯑꯃ ꯊꯥꯜꯂꯤ ꯑꯗꯨ ꯑꯗꯨ ꯌꯥꯔꯗꯤ ꯌꯥꯔꯦ ꯌꯥꯗꯗꯤ ꯔꯦꯃꯨ ꯈꯟꯗꯅ ꯆꯥꯔꯦ
ꯋꯥꯏꯗ ꯁꯕꯛ ꯊꯕꯛ ꯂꯩꯇꯕ ꯑꯩꯈꯣꯏꯁꯦ ꯌꯥꯝ ꯋꯥꯏꯗ
ꯑꯁ ꯆꯍꯤꯅ ꯁꯨꯝ ꯁꯨꯝ ꯌꯥꯝ ꯁꯤꯜꯂꯛ
ꯎꯝ ꯅꯪ ꯅꯨꯄꯤ ꯊꯤꯔꯅꯤ ꯂꯨꯍꯣꯡꯈ꯭ꯔꯅꯤ ꯍꯥꯏꯗꯨꯗꯤ ꯅꯍꯥꯟ ꯑꯗꯨꯒꯤ ꯃꯇꯥꯡꯗꯗꯤ ꯀꯈꯣꯏ ꯀꯔꯝ ꯇꯧꯔꯦ
ꯊꯤꯗꯣꯏꯔꯝꯃꯤꯅꯦ ꯊꯤꯗꯣꯏꯔꯝꯅꯤ ꯀꯨꯏꯗ ꯀꯨꯏꯗ ꯑꯗꯨꯁꯨ ꯌꯥꯗꯦꯈꯜ ꯂꯥꯛꯑꯅꯤ ꯎꯝ
ꯀꯨꯝꯁꯤ ꯅꯪ ꯂꯨꯍꯣꯡ ꯂꯨꯍꯣꯡꯅ ꯀꯦꯔꯣ ꯀꯨꯝꯁꯤꯕꯣ ꯑꯆꯥ
ꯀꯁꯤꯦꯗꯤꯤ ꯌꯥꯔꯌꯦꯦ ꯎꯝ ꯃ ꯃꯥꯊꯥ ꯛꯇ ꯎꯁꯤ꯭ꯔꯤꯅꯤ ꯗꯥꯝ ꯊꯕꯛ ꯊꯧꯔꯤ ꯃꯌꯥꯝ ꯊꯕꯛ ꯇꯧꯗꯦ ꯊꯣꯛꯈ꯭ꯔꯒꯦ ꯇꯧꯅꯤ ꯄꯨꯖꯥꯔꯤ ꯑꯣꯏꯔꯒꯦ
ꯑꯩꯁꯨꯁꯨ ꯐꯩꯌꯦ ꯐꯩꯌꯦ ꯅꯪꯅꯕꯨ ꯌꯥꯔꯗꯤ ꯌꯥꯏ ꯑꯗꯨꯒꯤꯥꯡꯗꯗꯤ ꯑꯩ ꯆꯗ ꯊꯕꯛ ꯊꯤꯒꯦꯅ ꯀꯟꯅ ꯇꯧꯔꯤ ꯍꯟꯗꯛꯁꯦ ꯊꯤꯒꯦ ꯊꯕꯛꯁꯦ ꯑꯦꯛꯖꯥꯝꯁꯦ ꯊꯣꯛꯍꯟꯅꯤꯡꯉꯥꯏ ꯀꯟꯅ ꯍꯣꯠꯅꯔꯤ
ꯎꯝ
ꯑꯗꯣ ꯃꯇꯝ ꯅꯨꯃꯤꯠ ꯑꯍꯨꯝ ꯃꯔꯤꯗꯤ ꯋꯥꯔꯤ ꯁꯅꯔꯒ ꯂꯧꯁꯤꯟꯈ꯭ꯔꯦ ꯃꯇꯝꯗꯤ ꯑꯃꯨꯛ ꯑꯩꯈꯣꯏ ꯌꯧꯔꯦ ꯑꯦꯛꯖꯥꯝ ꯗꯦꯠ ꯖꯨꯂꯥꯏ ꯗꯦꯠ ꯇꯨꯋꯜꯐꯇ ꯃꯥ ꯂꯩ ꯑꯗꯨꯒ ꯑꯃꯁꯨ ꯖꯨꯂꯥꯏꯗ ꯂꯩ ꯑꯥꯒꯁꯇ ꯑꯦꯛꯖꯥꯝ ꯑꯅꯤ ꯂꯩ
ꯎꯝ ꯑꯗꯥꯅꯣꯇꯄꯣ
ꯑꯦꯖꯝ ꯂꯣꯋꯗꯔꯤꯗ ꯑꯦꯛꯖꯝ ꯅꯦ ꯅꯦꯠꯇꯣ ꯈꯪꯉꯤꯗꯅ ꯄꯤ ꯑꯩꯆ ꯗꯤꯒꯤꯗꯣ ꯃꯗꯨꯒꯤꯗꯣ ꯑꯃ ꯊꯥꯔꯝꯃꯦ ꯑꯗꯨꯕꯨ ꯊꯣꯛꯀꯦꯔꯥ ꯊꯣꯛꯑꯣꯣꯏꯗ꯭ꯔꯗꯤ ꯍꯥꯏꯕ ꯉꯝꯗꯦ ꯃꯗꯨꯗꯤ ꯅꯦꯒꯦꯇꯤꯞ ꯡ ꯂꯩꯇꯕꯅꯤꯅ ꯑꯣꯝ ꯃꯤ ꯃꯈꯩ ꯈꯣꯠꯂꯒ ꯂꯩꯕꯅꯤꯅ ꯀꯅꯥꯪ ꯍꯥꯏꯕ ꯉꯝꯗ
ꯀꯦꯒꯤ ꯄꯤ ꯑꯩꯆ ꯗꯤꯒꯤ
ꯍꯣꯏ ꯅꯦꯠ ꯑꯦꯛꯖꯥꯝ ꯍꯥꯏ ꯑꯣꯏꯅ ꯑꯃ ꯂꯩꯕꯗꯣ ꯑꯣꯖꯥꯁꯨ ꯇꯧꯕ ꯌꯥꯕ ꯑꯦꯁꯤꯁꯇꯦꯟ ꯄ꯭ꯔꯣꯐꯦꯁꯔ ꯇꯧꯕ ꯌꯥꯕ ꯀ꯭ꯋꯥꯐꯥꯏ ꯀ꯭ꯋꯥꯂꯤꯐꯥꯏꯤꯡ ꯅꯦꯆꯔ ꯑꯃ ꯂꯩꯗꯅ ꯇꯗ
ꯎꯝ
ꯃꯗꯨꯟꯅ ꯑꯗꯨꯒ ꯕꯦꯡꯒꯤ ꯑꯃ ꯕꯦꯡꯒꯤ ꯇꯥꯔꯒꯦꯠ ꯇꯧꯔꯤ ꯌꯥꯏ ꯑꯟꯗꯛꯤ ꯀꯃꯥꯏ ꯇꯧꯧꯕ꯭ꯔ ꯂꯥꯏꯕꯨꯗꯤ ꯂꯥꯏꯗꯤ ꯇ ꯑꯣꯏꯔꯁꯨ ꯄꯥꯅꯤꯡꯉꯥꯏꯗꯣ ꯀꯩꯅꯣꯃ ꯑꯦꯁꯦ ꯁꯤꯒꯨꯝꯅ ꯌꯥꯝꯗꯕ
ꯎꯝ
ꯑꯗꯣ ꯃꯕꯦꯡꯒꯤꯁꯨ ꯍꯣꯠꯅꯔꯒ ꯍꯟꯗꯛꯁꯦ ꯈꯔ ꯄꯥꯔꯒ ꯊꯥ ꯑꯅꯤ ꯑꯃꯨ ꯋꯥꯠꯂꯤ ꯕꯦꯡꯒꯤꯗꯤ ꯑꯗꯨꯣ ꯊꯥ ꯑꯅꯤꯗꯨꯣ ꯑꯗꯨ ꯑꯗꯨꯝ ꯎꯄꯥꯏ ꯂꯩꯇ꯭ꯔꯦ ꯑꯗꯨꯝ ꯄꯥꯕ ꯇꯥꯔꯦ ꯋꯥꯔꯜ ꯀꯞ ꯂꯩꯕꯤꯒꯤ ꯇꯪꯈꯥꯏ ꯇꯪꯈꯥꯏ ꯇꯧꯔꯒ ꯇꯨꯝꯗꯕ ꯂꯥꯏꯔꯤꯛ ꯄꯥꯕ ꯉꯝꯗꯕ ꯋꯥꯔꯤ ꯁꯥꯔꯒ ꯑꯗꯨꯝ ꯂꯩꯕꯤꯒꯤ ꯃꯇꯝꯗꯨ ꯑꯗꯨ ꯃꯥꯡꯈꯤꯕ ꯍꯥꯏꯇꯥꯔꯦ
ꯎ
ꯑꯁ ꯈꯪꯗ꯭ꯔꯦꯅꯦ ꯚꯥꯏ ꯐꯥꯒ ꯐꯥꯒꯦꯗ ꯆꯍꯤꯗꯤ ꯑꯥ ꯌꯥꯎꯁꯤꯜꯂꯛ ꯌꯦꯉꯣ ꯑꯩꯈꯣꯏꯅ ꯑꯗꯨ ꯑꯩꯈꯣꯏꯅ ꯃꯦꯇ꯭ꯔꯤꯛ ꯂꯣꯏꯈꯤꯕꯁꯦ ꯍꯧꯖꯤꯛ ꯆꯍꯤ ꯇꯔꯥ ꯁꯨꯔꯦ
ꯄꯤꯊꯤꯁꯤꯂꯅꯤ ꯄꯤꯊꯤꯁꯤꯂ ꯎꯝ
ꯍꯣꯏꯏꯗꯧꯔ ꯑꯩꯁ ꯆꯍꯤ ꯌꯥꯝ ꯊꯦꯡꯕꯗ ꯆꯍꯤ ꯑꯅꯤ ꯅꯠꯇ꯭ꯔꯒ ꯑꯍꯨꯝ ꯑꯍꯨꯝ ꯐꯥꯎ ꯌꯥꯎꯗꯧ ꯃꯥꯟꯗ꯭ꯔꯦ ꯌꯥꯔꯗꯤꯌꯥꯁꯣ ꯍꯟꯗꯛ ꯊꯕꯛ ꯈꯜꯂꯗꯤ ꯀꯔꯤꯕ ꯅꯦꯛꯁ ꯏꯌꯥꯔ ꯖꯣꯏꯟ ꯇꯧꯕꯅꯤꯅ
ꯎꯝ
ꯅꯦꯛꯁ ꯏꯔ ꯖꯣꯏꯟ ꯇꯧꯔꯗꯤ ꯑꯗꯨꯝ ꯗꯤꯁꯦꯝꯕꯔꯒꯨꯝꯕꯗ ꯇꯧꯔꯅꯤ ꯑꯩꯗꯤ ꯏꯌꯥꯝꯕ ꯅꯨꯄꯤ ꯊꯤꯈ꯭ꯔꯥ ꯊ ꯁꯣꯏꯗ꯭ꯔꯥ ꯈꯪꯗꯦ ꯑꯩꯒꯤꯗꯤ ꯑꯃꯝꯇꯝ ꯌꯧꯔꯦ
ꯌꯥꯝ ꯃ ꯆꯤꯕꯅꯦ ꯌꯥꯔꯦ
ꯍꯣꯏ ꯏꯌꯥꯝꯕꯗꯣ ꯆꯍꯤꯗꯤ ꯑꯥ ꯌꯥꯎꯔꯦ ꯃꯥ ꯅꯨꯄꯤ ꯊꯤꯗ꯭ꯔꯒ ꯂꯩꯕꯣꯏꯅꯤꯅ ꯃꯥ ꯉꯥꯏꯔꯗꯥꯏ ꯋꯥꯔꯦ
ꯎꯝ ꯀ ꯀꯁꯤ ꯄꯨ